ꯍꯂꯣ ꯍꯜꯂꯣ ꯑꯥ ꯇꯥꯔꯦ ꯇꯥꯔꯦ ꯇꯥꯔꯦ ꯇꯥꯔꯦ ꯌꯥꯔꯣ ꯃꯥꯂꯦꯀꯣ
ꯑꯥ
ꯎꯝ ꯑꯩ ꯉꯁꯥꯏ ꯇꯣꯛꯄꯗꯁꯨ ꯑꯗꯨꯃꯥꯏꯅ ꯍꯥꯏꯔꯛꯑꯦꯕ
ꯎꯍ
ꯀꯦꯕ
ꯑꯍꯨꯝꯂꯛ ꯋꯥꯔꯤꯔꯛ ꯀꯨꯝꯕ ꯍꯟꯖꯤꯟ ꯍꯟꯖꯤꯟ ꯅꯦꯠꯂ ꯌꯦꯡꯕꯅꯦꯕ
ꯑꯩ ꯉꯥꯡꯕꯗꯤ ꯐꯖꯅꯗꯤ ꯇꯥꯕ꯭ꯔꯥ
ꯑꯥ ꯇꯥꯏ ꯇꯥꯏ ꯁꯅꯠꯇ
ꯑꯗꯨꯝ ꯁꯥꯟꯅꯔꯛꯑꯗꯤ ꯚꯣꯏꯁꯁꯦ ꯐꯖꯅ ꯑꯗꯨꯝ ꯇꯥꯔꯛꯄ ꯃꯥꯜꯂꯦ ꯍꯥꯥ ꯒꯤ ꯍꯦ ꯀꯩꯅꯣ ꯁꯨꯝ ꯑꯍꯥꯝꯕꯒꯤ ꯑꯍꯥꯝꯕ ꯑꯃꯨꯛ ꯀꯣꯛ ꯀꯣꯡꯅꯣꯗ꯭ꯕ ꯑꯣꯏꯇꯥꯔꯒꯗꯤ ꯈꯤꯇꯪ ꯅꯨꯡꯉꯥꯏꯇꯧ ꯃꯥꯜꯂꯦꯕ ꯄꯀ ꯀꯣꯏ ꯌꯦ꯭ꯔꯣ
ꯑꯁ ꯌꯦꯡꯉꯦꯗ ꯑꯗꯨ ꯌꯦꯡꯕꯩ ꯇꯨꯏꯁꯟꯒꯁꯦ ꯆꯠꯄꯅꯦ ꯋꯥꯕꯗ
ꯏꯪꯒ ꯇꯨꯝꯝꯗꯒ ꯌꯦꯡꯗꯔꯦ ꯑꯗꯨꯗꯤ
ꯑꯔꯤ ꯃꯈꯥꯏ ꯈꯔ ꯇꯨꯝ ꯑꯍꯨꯝꯗ ꯈꯔ ꯇꯨꯝ ꯊꯥ ꯑꯃꯈꯛꯇꯪꯅꯤꯅ ꯌꯦꯡꯍꯧꯗꯕꯁꯨ ꯅꯨꯡꯉꯥꯏꯇꯕ
ꯍꯣꯏꯔꯦꯅꯦ ꯑꯗꯨꯝꯗꯤ ꯑꯩꯈꯣꯏꯗꯤ ꯅꯨꯄꯥꯒ ꯌꯦꯡꯉꯦ ꯑꯗꯨꯗ ꯑꯩꯈꯣꯏꯗꯤ ꯌꯦꯡꯗ꯭ꯔꯦꯗ ꯅꯥꯟꯋꯥꯏ ꯌꯨꯝꯗ ꯂꯩ ꯀꯥꯟꯗ ꯀꯥꯟꯗ ꯌꯥꯝ ꯊꯋꯥꯏ ꯌꯥꯎꯅ ꯌꯦꯡꯉꯝꯕꯅꯦ ꯍꯧꯖꯤꯛꯇꯤ ꯌꯦꯡꯗ꯭ꯔꯦ
ꯊꯤꯡꯕ꯭ꯔꯣ ꯌꯦꯡꯒꯅꯨ ꯀꯥꯏꯅ
ꯊꯤꯡꯕꯩ ꯅꯠꯇꯗ ꯁꯨꯝ ꯌꯦꯡꯁꯨ ꯌꯦꯡꯅꯤꯡꯗ꯭ꯔꯦ ꯊꯕꯛ ꯑꯣꯏꯅꯤꯡꯕ ꯑꯃꯨꯛ ꯀꯔꯤ ꯌꯥꯝ ꯈꯦꯅꯔꯦꯗꯅ ꯑꯗꯨꯅ ꯌꯦꯡꯅꯤꯡꯕꯒ ꯐꯥꯎꯗ꯭ꯔꯦꯕ ꯇꯨꯝꯍꯧꯔ ꯂꯣꯏꯔꯦ ꯈꯟꯖꯤꯜꯂꯛꯑꯦ ꯍꯧꯖꯤꯛꯇꯤ
ꯄꯣꯊꯥ ꯑꯣꯔꯂꯣ ꯑꯣꯏꯔꯦꯟ
ꯑꯝ ꯅꯨꯡꯊꯤꯟꯒꯁꯤ ꯉꯍꯥꯛꯇꯪ ꯇꯨꯝꯒꯦ ꯀꯥꯏꯅ ꯈꯟꯕꯅꯦꯦ ꯇꯨꯝꯍꯣꯗꯅ ꯇꯨꯝꯅꯤꯡꯕꯅ ꯍꯇꯥ ꯍꯦꯗ ꯑꯗꯨꯅꯩꯅ ꯍꯥꯟꯅꯩ ꯌꯨꯝ ꯂꯩꯗꯣꯔꯦ ꯀꯥ ꯂꯩꯗꯣꯔꯦ ꯑꯃꯅ ꯇꯧꯈꯗ ꯒꯥꯔꯤ ꯂꯩꯗꯣꯔꯦ ꯇꯧꯈ꯭ꯔꯗ ꯑ ꯇꯨꯝꯅꯤꯡ ꯉꯥꯎꯔꯦ ꯑꯩꯈꯣꯏꯗꯤ ꯃꯣꯏ ꯀꯩꯅꯣꯒꯤ ꯑꯇꯣꯞꯄ ꯄ꯭ꯔꯣꯖꯦꯛꯇꯣ
ꯑꯥ
ꯑꯗꯨ ꯑꯗꯨꯗꯤꯅꯉꯎꯄꯣ
ꯑ ꯑꯗꯨꯒꯤꯁꯨ ꯂꯥꯛꯇꯤ ꯂꯥꯛꯈꯤꯕꯅꯦ ꯑꯗꯨ ꯁꯨꯡꯍꯪ ꯆꯪꯗ꯭ꯔꯔꯤ ꯉꯁꯤ ꯀꯨꯏꯔꯦ ꯆꯪꯗꯧ ꯉꯁꯤ ꯑꯍꯥꯟꯕꯅꯤ
ꯗ ꯈꯤꯇꯪ ꯁꯪꯉꯀꯥꯟꯗ ꯀꯃꯥꯏꯅ ꯁꯨꯝ ꯆꯪꯉꯨꯅꯦꯕꯀꯣ ꯐꯅꯤ ꯏꯇ ꯐꯟ꯭ꯔꯦ ꯍꯦ ꯃꯦꯒ ꯊꯨꯝꯉ
ꯁꯨꯝ ꯀꯩꯅꯣꯃ ꯊꯕꯛ ꯑꯃ ꯇꯧꯍꯜꯂꯦꯗꯤ ꯈꯔ ꯐꯩꯌꯦꯕꯀꯣ ꯆꯥ ꯈꯗꯥ ꯆꯂꯒ ꯐꯣꯟ ꯉ ꯌꯦꯡꯁꯤꯠꯂꯛꯄꯁꯦ ꯃꯨꯟꯗꯔꯛꯄꯤꯅꯦꯕ
ꯋꯥꯔꯃꯤꯔ ꯀꯩꯀꯥꯗ ꯁꯨꯝ ꯄꯣ ꯄꯣꯊꯥꯗꯕ ꯍꯥꯏꯗꯤ ꯊꯕꯛ ꯑꯗꯨꯝ ꯇꯧꯔ ꯂꯩꯕꯩ ꯅꯠꯇꯕ ꯁꯨꯝ
ꯎꯝ
ꯁꯤꯗꯩꯗꯤ ꯁꯤꯟꯖꯜꯂꯛꯇꯧꯗꯅꯤ
ꯊꯕꯛꯇꯤ ꯀꯩ ꯍꯥꯏꯔꯨꯔꯅꯤ ꯌꯨꯝꯗ ꯂꯩꯀꯥꯟꯗꯤ ꯑꯁ ꯑꯩ ꯉꯁꯤꯗꯤ ꯋꯥꯔꯦ ꯑꯩ ꯁꯨꯝꯃꯒꯦ ꯀꯥꯏ ꯍꯥꯏꯒꯨꯝꯗꯣꯛꯄꯦ ꯍꯥꯏꯅ ꯁꯤꯗꯗꯤ ꯌꯥꯗꯦꯅ ꯑꯗꯨꯗꯨꯒ ꯗꯨ ꯃꯤ ꯂꯩ ꯊꯧꯅꯩ ꯉꯥꯛꯇꯥꯅꯤ
ꯃꯅꯦ
ꯋꯥꯕ ꯑꯩ ꯀꯝꯄ꯭ꯂꯦꯟꯅꯤꯗꯤ ꯇ ꯂꯩꯇꯕ ꯍꯥꯏꯇꯥꯔꯦ ꯌꯨꯝꯗꯗꯤ ꯑꯩ ꯋꯥꯔꯦ ꯍꯌꯦꯤ ꯉꯝ ꯃꯔꯣꯏꯅ ꯍꯥꯏꯕꯗꯗꯤ ꯌꯥꯗꯦꯕ ꯌꯨꯝꯗ ꯂꯩꯉꯩ ꯑꯗꯨꯗꯤ ꯆꯠꯅꯤꯡꯕ ꯑꯣꯏꯔꯁꯨ ꯆꯥꯅꯤꯡꯕ ꯑꯣꯏꯔꯁꯨꯕ ꯌꯥꯏꯗꯣ
ꯎꯝ
ꯍꯧ ꯅꯨꯡꯉꯥꯏꯇꯦꯅ ꯀꯩꯅꯣ ꯑ ꯆꯠꯅꯤꯡꯕꯗꯨ ꯆꯠꯅꯤꯡ ꯀꯩ ꯈꯟꯈꯤꯗꯒꯦ ꯀꯥꯏꯅ ꯈꯟ ꯑꯃꯥꯏ ꯇ ꯑꯣꯏꯦꯕ
ꯑ
ꯇꯧꯔꯁꯤ ꯑꯈꯣꯏꯁꯨ ꯇꯤꯟꯖꯥꯂꯛꯀꯗ꯭ꯔꯥꯒ ꯈꯥꯟꯕꯨꯗꯤ ꯌꯥꯝ ꯇꯜꯜꯂꯤꯅꯦ ꯑꯩꯁꯨ ꯊꯁꯦ
ꯀꯉꯝꯂ ꯅꯁꯨ
ꯂꯩ
ꯂꯥꯛ ꯄꯥꯟꯒ
ꯑꯗ ꯅꯨꯄꯤ ꯑꯉꯥꯡꯒꯤ ꯁꯨꯝ ꯀꯣꯏꯔꯝꯗ꯭ꯔꯁꯨ ꯀꯥꯟꯅꯀꯣ ꯑꯗꯨꯝ ꯊꯦꯡꯅ ꯌꯨꯝ ꯄꯥꯗꯁꯨ ꯌꯥꯅꯕ ꯀꯥꯟꯗ ꯈꯜꯂꯛꯏꯅꯦ ꯁꯤ
ꯑꯁ ꯑꯗꯨꯁꯨ ꯑꯗꯨꯃꯥꯏ ꯈꯜꯂꯝꯕꯟꯕ ꯈꯜꯂꯝꯕꯩ ꯋꯥꯅꯤ ꯑꯩꯈꯣꯏꯁꯨ ꯑꯗꯨꯃꯅ ꯈꯜꯂꯝꯅꯤꯡꯉꯤꯅꯦ
ꯑꯗꯨ ꯌꯥꯝ ꯊꯦꯡꯊꯅ ꯇꯧ ꯇꯧꯗ ꯂꯩ ꯑꯗꯨꯅꯖꯥ ꯇꯧꯊꯩ ꯇꯥꯕ꯭ꯔꯥ ꯑꯗꯨ ꯌꯥꯝ ꯊꯦꯡꯊꯅ ꯇꯧꯕꯁꯦ ꯑꯗꯨꯝ ꯀꯩ ꯍꯥꯏꯅꯤ ꯃꯇꯝ ꯃꯇꯝꯪ ꯌꯥ ꯇꯧꯅꯁꯌꯦ ꯑ ꯊꯔ ꯈꯨꯗꯤꯅ
ꯄꯥꯝꯃꯤꯁꯤꯅ ꯈꯔ ꯄꯩꯁꯥ ꯅꯨꯡꯁꯥ ꯈꯔ ꯇꯥꯔꯒ ꯈꯔ ꯁꯨꯝ ꯃꯤ ꯑꯃꯒ ꯑꯃꯨꯛ ꯂꯥꯡꯗꯅ ꯈꯣꯠꯇꯅ ꯄꯥꯡꯂꯤꯩꯗ ꯂꯩꯕꯗꯨꯣ ꯄꯥꯝꯕ ꯇꯧꯏ
ꯄꯩꯁꯗꯤꯦ ꯑꯗꯨꯝ ꯆꯃꯝꯗꯤ ꯆꯪꯃꯝ ꯉꯥꯛꯇꯣꯏꯅꯦ ꯇꯥꯟꯗꯤ ꯇꯥꯟꯒꯗꯕꯅꯤ
ꯔꯦꯁꯄꯣꯟꯁꯤꯕꯂꯤꯇꯤ
ꯕꯤꯔꯔꯤꯗꯖꯤꯛꯇ ꯍꯗꯦ ꯑꯗꯨꯨ ꯌꯥꯝꯌꯥꯝ ꯂꯩꯕꯤꯍꯔꯤ ꯗ
ꯑꯗꯨ ꯆꯍꯤ ꯇꯔꯥꯃꯨꯛ ꯂꯩꯅꯤꯡꯉ ꯑꯩꯅ
ꯌꯥꯔꯤ ꯀꯩꯅꯣ ꯆꯍꯤꯦ ꯇꯔꯥ ꯐꯥꯗ ꯇꯔꯦꯠ ꯅꯤꯄꯥꯜ ꯂꯩ ꯌꯥꯔꯤꯁꯦ ꯌꯥ ꯇ꯭ꯋꯦꯟꯇꯤ ꯐꯥꯏꯚꯁꯨꯨ ꯑꯗꯨꯉꯥꯏꯅꯦ
ꯅꯨꯄꯤꯁꯨ ꯆꯍꯤꯁꯦ ꯑꯗꯨꯝ ꯃꯥꯟꯅꯕ ꯑꯩꯒ
ꯎꯝ ꯑꯩꯈꯣꯏ ꯑꯩꯁꯨ ꯑꯗꯨꯃꯥꯏꯅ ꯂꯦꯡꯒꯥ ꯑꯣꯏꯌꯦ ꯆꯍꯤ ꯌꯥꯝ ꯍꯟꯅꯗꯦꯕ ꯆꯍꯤ ꯑꯃꯃꯨꯛꯇꯪ ꯍꯜꯂꯦꯕ ꯑꯩꯈꯣꯏ ꯀ꯭ꯂꯥꯁꯃꯦꯠ ꯑꯣꯏꯕ ꯑꯗ ꯌꯥꯝ ꯍꯅꯗꯦꯕ ꯑꯗꯣ ꯈꯪꯗꯦ ꯃꯤꯗꯤ ꯆꯍꯤ ꯂꯦꯡꯒꯥ ꯑꯣꯏꯕꯁ ꯁꯥꯎꯅꯔ ꯈꯣꯠꯅꯔꯀꯥꯟꯗꯒ ꯀꯩꯅꯣ ꯇꯧꯋꯦ ꯈꯣꯠꯂꯤ ꯃꯥꯟꯅꯕꯅꯤꯅ ꯀꯥꯏꯅ ꯑꯗꯨꯝ ꯍꯥꯏꯕꯗꯣ ꯑꯗꯨꯃꯥꯏꯅ ꯇꯧꯕ꯭ꯔꯣ
ꯇꯧꯁꯨ ꯇꯧꯔꯤꯗꯤ
ꯍꯅ ꯍꯥꯏꯛꯇ ꯄꯤꯅ ꯃꯥꯁꯅ ꯍꯥꯏꯆ ꯑꯗꯨꯅꯁꯨ ꯐꯩꯗ ꯐꯩꯗ ꯍꯥꯏꯔꯗꯤ ꯑꯗꯨꯝ ꯋꯥꯗꯣ ꯅꯪꯅ ꯍꯥꯏꯅꯤꯡꯕꯗꯣ ꯅꯪ ꯍꯥꯡꯖꯜꯂ ꯋꯥꯁꯜꯂꯛꯇꯅ ꯑꯗꯨꯁꯨ ꯍꯧꯋꯦ ꯑꯗꯨꯅꯗꯤ ꯐꯩꯔꯀꯣ ꯅꯪ ꯏ ꯉꯉꯪ ꯑꯇ ꯅꯅꯥ ꯅꯅꯥ ꯑꯦ ꯑꯗꯨ ꯀꯣꯉ ꯀꯕ
ꯀꯨꯏꯅ ꯀꯩꯅꯣ ꯇꯧꯕꯕꯨꯗꯤ ꯇꯧꯗꯦꯗ ꯆꯥꯎꯥꯎꯅ ꯍꯣꯠꯅꯗꯅ ꯑꯩꯈꯣꯏꯒꯤ ꯀꯨꯏꯅ ꯄꯥꯎ ꯐꯥꯎꯅꯗꯕꯩ ꯇꯧꯕ ꯈꯣꯕ ꯑꯗꯨꯕꯨꯗꯤ ꯀꯩꯁꯨ ꯇꯧꯕꯒꯅꯤ ꯇꯧꯗꯦ
ꯑꯗꯨꯕꯨꯗꯤ ꯑꯩꯈꯣꯏꯁꯦ ꯇꯧꯔ ꯍꯥꯏꯗꯤ ꯦꯟꯒꯥ ꯃꯥꯟꯅꯅꯕꯒ ꯅꯨꯡꯉꯥꯏꯕꯁꯦ ꯑꯃꯔꯣꯝꯗꯪ ꯆꯥꯅꯤꯡꯕ ꯊꯛꯅꯤꯡꯕ ꯀꯣꯅꯤꯡꯕ ꯑꯣꯏꯔ ꯀꯩꯅꯣꯝ ꯍꯦꯛ ꯍꯥꯡꯗꯣꯛꯄꯗ ꯑꯦ ꯇꯧꯗ꯭ꯉꯩꯒꯤꯗꯤ ꯆꯥꯗꯣꯏꯅꯦꯅ ꯊꯧꯅꯕꯗꯣ
ꯍ
ꯑꯗꯨ ꯃꯅꯨꯡꯉꯥꯏꯔꯕ ꯑꯗꯨꯗꯤ ꯂꯩꯉ ꯑꯩ ꯑꯣꯏꯅꯁꯨ ꯌꯥꯝ ꯑꯩꯉꯣꯟꯗ ꯌꯥꯝ ꯀꯟꯅ ꯁꯤꯅꯤꯌꯔ ꯑꯣꯏꯗꯩꯁꯨ ꯁꯤ ꯄꯥꯝꯗꯦꯕ ꯁꯃꯥꯏꯅ ꯊꯜ ꯊꯪ
ꯑꯩꯅ ꯆꯍꯤꯁꯦ ꯈꯔ ꯃꯥꯟꯅꯕꯐꯥꯎ ꯀꯔꯥꯏꯅꯣ ꯍꯥꯏꯔ ꯀꯥꯟꯁꯤꯗ ꯑꯩꯉꯣꯟꯗ ꯈꯤꯇꯪ ꯍꯟꯕꯀꯣ ꯑꯗꯨꯅꯗꯤ ꯑꯁ
ꯌꯥꯝꯃꯤ ꯆꯍꯤ ꯑꯃꯅꯤ ꯍꯟꯕ ꯑꯩꯗꯤ ꯀꯩꯁꯨꯝ ꯀꯥꯏꯗꯦꯒꯦ
ꯑꯃꯕꯨꯗꯤ ꯐꯥꯗꯦꯗ
ꯑꯦ ꯑꯗꯨꯗꯤ ꯍꯟꯊꯕꯒꯨꯝꯕꯅꯤꯦꯨꯝ ꯀꯥꯏꯗ
ꯑꯗꯨꯅ ꯈꯤꯇꯪꯁꯨ ꯉꯥꯡꯒꯟꯕ ꯁꯩꯒꯟꯕ ꯃꯤꯁꯨ ꯑꯣꯏꯕ ꯑꯍꯍꯍ
ꯑꯗꯨ ꯍꯧꯗꯤ ꯅꯨꯄꯤꯈꯜꯗꯗꯤ ꯍꯦꯛ ꯇꯧ
ꯑꯗꯨꯅꯦ ꯑꯗꯨꯅ ꯏꯃꯥꯟꯅꯕꯒꯤ ꯁꯨꯝ ꯁꯟꯗꯦ ꯁꯨꯇꯤꯒꯨꯝꯕ ꯂꯩꯕꯗꯤ ꯑꯩꯅ ꯑꯗꯨꯝ ꯀꯣꯏꯕ ꯆ ꯊꯣꯛꯄꯁꯤ ꯍꯦꯛꯇ ꯉꯥꯡꯉꯛꯄ ꯇꯧꯒꯜꯂꯦꯕ
ꯑꯗꯨ ꯐ ꯈꯔ ꯀꯩ ꯍꯥꯏꯅꯤ ꯑꯗꯨꯝ ꯀꯤꯌꯥꯔꯧꯕꯤꯕꯕꯅꯦꯕ
ꯎꯝ ꯑ ꯁꯤꯒꯤꯁꯦ ꯍꯧꯖꯤꯛꯀꯤꯗꯤ ꯁꯤꯅ ꯂꯣꯏꯁꯦ ꯂꯣꯏꯁꯦ ꯑꯗꯨꯒ ꯍꯌꯦꯡꯂꯅ ꯀꯩꯅꯣ ꯑꯃꯅꯤ ꯤ ꯌꯥꯔꯝꯈꯤꯗꯦꯕꯀꯣ
ꯍꯣꯏ ꯍꯣꯏ ꯇꯧꯖꯦ ꯇꯧꯁꯦ ꯑꯩꯁꯦ ꯉꯥꯏꯍꯥꯛꯇꯪ ꯉꯒ ꯑꯩ ꯊꯕꯛꯛꯇ ꯇꯧꯕꯒꯤ ꯇꯅꯤꯡꯝ ꯑꯣꯏꯁꯜꯂꯛꯑꯕꯅꯦꯕ
ꯎꯝ
ꯇꯧꯁꯦ ꯇꯧꯁꯦ ꯐꯖꯦꯟ ꯅꯠꯇ꯭ꯔꯗ ꯌꯦꯡꯉꯀ ꯑꯗꯨ ꯇꯧꯗꯕ
ꯑꯣ
ꯍꯪ ꯆ ꯇꯣꯒꯅꯤ
ꯎꯝ ꯑꯩꯁꯨꯨ ꯑꯗꯨꯝ ꯑꯩꯁꯨꯃꯥꯏꯅꯖꯔ ꯆꯠꯂ ꯊꯝ
ꯌꯥꯕꯨ ꯌꯥꯔꯛꯇ꯭ꯔꯣ ꯃꯥꯜꯂꯦꯀꯣ
ꯎꯝ ꯌꯥ ꯇ ꯀꯩꯅꯣꯝꯁꯨ ꯀꯟꯅ ꯁꯦꯝꯕ ꯃꯥꯜꯂꯦ
ꯈꯪꯗꯦꯉꯣ ꯑꯗꯨ ꯕꯦꯛꯒ꯭ꯔꯥꯎꯟꯗꯨꯗ ꯅꯣꯏꯁ ꯊꯣꯛꯍꯟꯕ ꯌꯥꯗꯦ ꯈꯣꯠꯇꯦ ꯒꯗꯤ ꯍꯥꯏꯕꯅꯤ ꯑꯗꯨ ꯑꯩꯁꯨ꯫
ꯎꯝ
ꯑꯧ ꯑꯩꯗꯣ ꯐꯤ ꯁꯥꯕ ꯑꯗꯨꯒꯤꯅꯦꯕ ꯉꯁꯥꯏꯈꯣꯏꯗꯤ ꯍꯧ ꯇꯧꯗꯕ꯭ꯔ
ꯉꯁꯥꯏꯒꯩꯁꯨ ꯈꯤꯇꯡ ꯍꯣꯏ ꯀꯨꯏꯗ꯭ꯔꯤꯕ ꯃꯥꯜꯂꯦ ꯇꯥꯔꯛꯄꯗꯤ
ꯑꯣ ꯉꯁꯥꯏꯈꯩꯁꯤꯅ ꯑꯩꯅ ꯂꯩ ꯂꯣꯟꯕꯒꯤ ꯇꯥꯏꯃꯤꯡ ꯑꯣꯏꯕꯒꯤ ꯃꯈꯣꯟ ꯄꯥꯡꯊꯣꯛꯇꯕ ꯑꯗꯨꯒꯤ ꯍꯣꯏ ꯐꯔꯦ ꯐꯔꯦ ꯅꯪꯁꯨ ꯆꯠꯊꯣꯛꯑꯣ ꯑꯗꯨꯒ ꯀꯣꯟꯅ ꯑꯃꯨꯛ ꯄꯥꯎ ꯐꯥꯎꯅꯔꯁꯤ ꯑ
ꯑꯣ ꯊꯝꯃꯦ ꯊꯝꯃꯦ